ꯇꯥꯕ꯭ꯔꯣ
ꯇꯕ꯭ꯔꯣ ꯍꯜꯂꯣ ꯇ
ꯇꯥꯔꯦ ꯇꯥꯔꯦ
ꯍꯥ ꯅꯪ ꯀꯩ ꯊꯕꯛ ꯆꯠꯅꯤ ꯍꯥꯏꯕ꯭ꯔꯣ
ꯎꯝ ꯑꯩꯔꯝ
ꯑꯥ
ꯎꯝ ꯑꯩꯗꯤ ꯗꯤꯌꯇꯤ
ꯗ꯭ꯌꯨꯇꯤ ꯆꯠꯄꯁꯤꯡꯁꯨ ꯑꯗꯨ ꯑꯗꯨꯗ ꯌꯥꯎꯔꯗꯤ ꯑꯩꯈꯣꯏ ꯃꯤ ꯃꯤꯔꯦꯝꯈꯣꯏꯗꯤ ꯀꯝꯗꯧꯔꯅꯤ
ꯀꯝꯗꯧꯔꯅꯤ ꯑꯩꯁꯨ ꯈꯪꯗ꯭ꯔꯦꯗ ꯑꯗꯨꯗꯤ ꯅꯪꯅ ꯈꯪꯕ ꯅꯪꯅ ꯈꯪꯕ ꯇꯥꯕꯅꯦ ꯑꯩꯗꯤ ꯀꯃꯥꯏꯅ ꯍꯥꯡꯂꯤꯅ
ꯌꯥꯔꯤꯗ ꯅꯪꯒꯤ ꯀꯩꯅꯣ ꯂꯣꯟꯗꯣ ꯐꯖꯅ ꯉꯥꯡꯉꯣ
ꯑ ꯅꯪ ꯅꯅꯠꯇꯣ ꯑꯣ ꯎꯝ ꯎꯝ ꯑꯗ ꯅ ꯎꯝ ꯍꯣꯏ ꯁꯥꯔ ꯍꯣꯏ ꯐꯣꯟ ꯇꯧꯔꯛꯄꯒꯤꯅꯦꯕꯀꯣ ꯍꯣꯏ ꯁꯥꯔ ꯑꯦꯁ ꯄꯤ ꯍꯣꯏ ꯑꯩꯗꯤ ꯑꯩꯈꯣꯏꯗꯤ ꯀꯃꯟꯗꯣꯅꯤꯅꯀꯣ ꯑ ꯁꯥꯔꯅ ꯐꯣꯟ ꯇꯧꯔꯛꯄ ꯑꯗꯨꯇꯤꯒꯤ ꯃꯇꯝꯗ ꯂꯩꯕ꯭ꯔꯥꯅ ꯐꯣꯟ ꯇꯧꯔꯛꯑꯣ ꯑꯗꯨꯒꯤꯅꯦ ꯑꯗꯨ ꯅꯪꯗꯤ ꯆꯥꯛ ꯆꯥꯔꯕꯣ
ꯑꯥꯎ ꯆꯥꯛꯇꯥꯥꯔꯦ ꯑꯦꯃꯔꯤ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
ꯎꯝ
ꯑꯩꯔꯤ ꯏꯟꯖꯥꯡ ꯆꯒꯦ
ꯑꯩꯈꯣꯏꯁꯦ ꯍꯧꯖꯤꯛꯁꯦ ꯃꯩ ꯃꯨꯠꯈ꯭ꯔꯕ ꯑꯗꯨꯒꯤ
ꯃꯩ ꯃꯨꯜꯂꯗꯤ ꯃꯩ ꯃꯩꯗꯨ ꯁꯨꯒꯠꯂꯒ ꯃꯩ ꯑꯇꯣꯞꯄ ꯊꯥꯎꯅꯦ ꯆꯕ꯭ꯔꯣ
ꯃꯥꯏ ꯑꯇꯣꯞꯄ ꯂꯩꯇꯕꯩꯅꯦ
ꯎꯝ ꯑꯩ ꯄꯤꯔꯛꯎꯔ
ꯄꯤꯔꯛꯑꯣ ꯅꯪꯅ
ꯑꯩꯈꯣꯏꯗꯗꯤ ꯃꯩ ꯂꯥꯛꯏꯗꯪ
ꯑ ꯑꯣꯏꯁꯤꯦ ꯑꯩꯈꯣꯏꯒꯤ ꯂꯩꯀꯥꯏꯁꯦ ꯈꯔ ꯀꯩꯅꯣ ꯇꯧꯕ
ꯈꯔ ꯁ꯭ꯇꯦꯟꯗꯔꯠ ꯑꯣꯏꯕ
ꯎꯝ ꯈꯔ ꯀꯩꯅꯣ ꯇꯧꯕꯀꯣ ꯑꯩꯈꯣꯏꯁꯦ
ꯑꯣ ꯌꯥꯝ ꯅꯨꯡꯁꯤꯕ ꯋꯥꯔꯤꯅꯦꯗ ꯑꯗꯨ ꯅꯪꯅꯦ ꯑꯩꯅ ꯍꯥꯏꯕꯗꯨꯣ ꯌꯥꯔꯕꯣ
ꯌꯥꯔꯦ ꯑꯗꯨꯗꯤ ꯅꯪ ꯍꯥꯏꯕ ꯈꯨꯗꯤꯡꯃꯛ ꯑꯩꯅ ꯌꯥꯔ ꯑꯗꯨꯗꯤ
ꯑꯩꯅ ꯍꯥꯏꯕ ꯈꯨꯗꯤꯡꯃꯛ ꯌꯥꯔꯗꯤ ꯑꯗꯨ ꯎꯝ ꯅꯦꯛꯁ ꯎꯛ ꯅꯦꯛꯁ ꯎꯏꯛ ꯁꯇꯔꯗꯦꯗ ꯀꯣꯏ ꯄꯁ ꯑꯦ ꯀꯪꯂꯥꯗ
ꯑ ꯆꯆꯦ ꯆꯦ ꯀꯪꯂꯥ ꯀꯪꯂꯥꯕꯨ ꯀꯩꯅꯣꯗ ꯑꯉꯥꯅ
ꯁ ꯃꯅꯦ ꯑꯗꯨꯗꯤ ꯎ ꯃꯣꯏꯔꯥꯡꯅꯁꯤꯁꯤꯦꯔꯣ
ꯑ ꯀꯩꯅꯣ ꯂꯣꯛꯇꯥꯛꯇ ꯑꯣꯏꯅ ꯆꯠꯁꯦ ꯀꯩꯅꯣ ꯇꯥꯛ ꯅꯠꯇ꯭ꯔꯗꯤ ꯀꯩꯅꯣ ꯆꯥꯗꯣꯡ ꯗꯥꯝ ꯍꯥꯏꯕ꯭ꯔꯥ
ꯍꯣꯏ ꯑ ꯑꯩꯈꯣꯏꯅꯤ ꯈꯛꯇꯪ ꯆꯠꯀꯗꯕ ꯑꯩꯒꯤ ꯒꯥꯔꯤꯗꯤ ꯇꯨ ꯍ꯭ꯋꯤꯂꯔꯁ ꯈꯛꯇꯅꯦꯕ ꯅꯪꯅꯗꯤꯗꯒꯤ ꯏꯔ ꯀꯥꯟꯅ ꯑꯗꯨ
ꯑꯁꯦꯡ ꯑꯁꯦꯡꯕ ꯍꯥꯏꯕꯗ ꯑꯩꯈꯣꯏ ꯈꯤ ꯑꯩꯈꯣꯏ ꯑꯅꯤꯈꯛ ꯆꯠꯄꯗꯣ ꯅꯨꯡꯉꯥꯏꯒ
ꯎꯝꯝ ꯅꯨꯡꯉꯥꯏꯈꯣꯏ ꯍ
ꯏꯕꯥꯅꯤ ꯐꯝꯃꯤꯗꯅ ꯐꯝꯃꯤꯅꯦꯅ ꯑꯗꯨꯒ ꯅꯥꯅꯕ ꯇꯣ
ꯎꯝ ꯑꯦ ꯑꯥꯛ ꯑꯦ
ꯍꯥ
ꯑꯦꯥꯏꯅ
ꯌꯥ
ꯍꯔ
ꯑꯦꯥꯏꯩꯅ ꯀꯥꯞꯕꯗꯣ ꯄꯥꯝꯗ꯭ꯔꯦ
ꯒꯤ
ꯄꯥꯟꯗ꯭ꯔꯦ ꯄꯥꯟꯗ꯭ꯔꯦ ꯑꯗꯨꯦ
ꯅꯪꯗꯤ ꯑꯩ ꯅꯨꯡꯁꯤꯗꯕ ꯃꯥꯜꯂꯦꯗ
ꯀꯩ ꯆ ꯆ
ꯎ ꯑꯩꯗꯤ ꯀꯩꯅꯣꯝ ꯇꯥꯏ ꯍꯋꯥꯏꯒ ꯌꯦꯟ ꯑꯃ
ꯅꯪꯗꯤ ꯃꯤ ꯈꯛꯇꯪ ꯀꯣꯏꯕ ꯆꯠꯁꯦ ꯍꯥꯏꯔꯒ ꯅꯨꯄꯤꯗ ꯅꯨꯄꯤ ꯊꯤꯕꯁꯨ ꯃꯥꯜꯂꯦ ꯑꯃꯨꯛꯀ
ꯑꯗꯨꯃꯥꯏꯅ ꯍꯥꯏꯒꯅꯨ ꯅꯪꯁꯨ ꯀ ꯑꯩ ꯅꯨꯄꯤ ꯊꯤꯔꯦꯗꯤ ꯅꯪꯉꯣꯟ ꯅꯨꯄꯤ ꯑꯉꯥꯡ ꯑꯅꯤꯔꯛ ꯂꯩ ꯃꯥꯜꯂꯦꯕ
ꯑꯦꯍ ꯑꯃ ꯄꯥꯎ ꯑꯃ ꯑꯃꯈꯛ ꯄꯥꯎ ꯅꯠꯇꯦ ꯑꯅꯤꯔꯛ
ꯑ ꯑꯉꯥꯡ ꯑꯅꯤꯔꯛ ꯂꯩꯔꯗꯤ ꯑꯩꯗꯤ ꯑꯦꯁ ꯁꯤꯔꯅꯤꯍꯦ
ꯎꯝ ꯃꯥꯥꯟꯗꯦ ꯃꯥꯥꯟꯗꯦ
ꯁ ꯅꯨꯡꯁꯤꯕ ꯋꯥꯔꯤ ꯁꯥꯟꯅꯁꯦ ꯍꯥꯏꯔꯒ ꯅꯪꯗꯤ ꯑꯉꯥꯡꯒꯤ ꯋꯥꯔꯤ ꯍꯥꯏꯌꯦ ꯃꯅꯨꯡꯥꯏꯠꯇ
ꯅꯨꯡꯁꯤꯕ ꯋꯥꯔꯤ ꯁꯥꯖꯩ ꯑꯍꯥꯟꯅ ꯍꯥꯏꯈ꯭ꯔꯕꯁꯨ ꯀꯩꯅꯣ ꯅꯪꯒꯤ ꯂꯣꯏꯅ ꯅꯪꯒꯤ ꯈꯪꯗ꯭ꯔꯗꯤ
ꯑꯩꯒꯤ ꯀꯔꯤꯅꯣ ꯑꯩꯒꯤ ꯀꯔꯤꯅꯣ ꯑꯩꯒꯤ ꯀꯔꯤ ꯈꯪꯗꯣꯏꯅꯣ ꯅꯪꯍ ꯍꯔꯦꯟꯅ ꯎꯝ ꯀꯔꯤꯋꯥꯔꯤꯅ ꯑ ꯎ
ꯑꯩꯈꯣꯏꯅ ꯈꯪꯗꯕꯁꯨ ꯃꯌꯥꯝ ꯂꯩꯔꯝꯅꯤꯕ
ꯑꯩꯅ ꯅꯨꯡꯁꯤꯕꯕꯁꯤ ꯅꯪ ꯈꯛꯇꯅꯤ ꯑꯩꯒꯤ ꯊꯃꯣꯏꯗꯒꯤ ꯍꯛꯆꯥꯡꯗꯒꯤ ꯄꯨꯝꯅꯃꯛ ꯀꯠꯊꯣꯛꯑꯒ ꯅꯪꯒꯤꯗꯃꯛꯇ ꯀꯠꯊꯣꯛꯑꯕꯅꯤ ꯑꯩꯒꯤ ꯀꯤꯅꯤꯒ ꯍꯥꯠꯀ ꯂꯧꯊꯣꯛꯑꯒ ꯅꯪꯉꯣꯟꯗ ꯄꯤꯁ ꯄꯤ
ꯑꯁ ꯑꯁ ꯑꯁ ꯑꯁ ꯅ ꯔꯅꯦ
ꯅꯕꯅꯦ
ꯌꯥꯝ ꯂꯩꯌꯦꯀꯣ ꯍꯧꯖꯤꯛꯅ ꯀꯩꯅꯣ ꯑꯦꯛꯁꯇ꯭ꯔꯥ ꯀꯩꯅꯣ ꯇꯧꯕ ꯅꯣꯏꯒꯤꯁꯦ ꯇꯧꯔꯅꯨꯀꯣ ꯅꯣꯏꯣꯏꯁꯦ ꯃꯤ ꯑꯇꯩꯒꯤ ꯀꯩꯅꯣ
ꯊꯝꯕꯁꯨ ꯌꯥꯕꯗꯨꯕꯨ ꯅꯣꯏꯅ ꯂꯣꯏ ꯂꯧꯒꯦ ꯍꯥꯏꯌꯦꯦ
ꯣꯏꯀꯣ
ꯍꯧꯖꯤꯛ ꯍꯧꯖꯤꯛ ꯑꯩꯈꯣꯏꯅ ꯇꯧꯔꯤꯕꯁꯦ
ꯀ ꯀꯩꯉꯅ ꯑ ꯎꯝ
ꯍ
ꯑ ꯅ ꯊ ꯃꯁ ꯃꯁ ꯁꯤ ꯍꯥꯏ
ꯑꯣ ꯊꯃꯣꯏ ꯁꯦꯡꯅ ꯅꯨꯡꯁꯤꯌꯦ ꯍꯥꯏꯔꯗꯤ ꯑꯩ ꯑꯃꯨꯛꯀ ꯀꯣꯏꯁꯟ ꯍꯪꯒꯦ ꯑꯗꯨꯗꯤ ꯀꯣꯃꯣ ꯐꯖꯅ ꯀꯣꯃꯣ ꯅꯪꯁꯦ ꯑ ꯀꯩꯅꯣ ꯀꯩꯅꯣꯗꯤ ꯇꯧꯕ꯭ꯔꯥ ꯑꯗꯣ ꯅꯪꯒꯤ ꯅꯪ ꯑꯣ ꯁꯥꯡꯗꯤ ꯁꯥꯡꯕ꯭ꯔꯥ ꯋꯥꯡꯕ꯭ꯔꯥꯕ
ꯇꯔ
ꯑꯥ
ꯁꯥꯡꯁꯨ ꯁꯥꯡꯗꯦ ꯋꯥꯡꯁꯨ ꯋꯥꯡꯗꯦ ꯃꯤꯦꯗꯤꯌꯝꯗ ꯅꯨꯄꯤꯅ ꯄꯥꯝꯅꯕꯒꯤ ꯐꯤꯒꯔ ꯑꯁ
ꯑꯗꯣ ꯀꯨꯆꯨ ꯀꯨꯃꯦꯟꯅꯤ ꯀꯃꯥꯏꯅ ꯇꯧꯔꯤ
ꯀꯨꯆꯨꯁꯨ ꯃꯨꯗꯦ ꯉꯧꯁꯨ ꯌꯥꯝ ꯉꯧꯕ ꯑꯣꯏꯗꯦ ꯑꯗꯨꯗꯤ ꯑꯩꯈꯣꯏꯗꯤ ꯊꯕꯛ ꯁꯨꯔꯁꯨ ꯌꯨꯝ ꯃꯅꯨꯡꯗ ꯏꯁꯤ ꯃꯈꯥꯗ ꯂꯩꯕꯅꯤꯅ ꯍꯗꯤ ꯉꯧꯕꯗꯤ ꯌꯥꯝ ꯃꯨꯕꯗꯤ ꯑꯣꯏꯔꯦ ꯑꯗꯨꯝ ꯈ ꯁꯥꯒ ꯍꯥꯏꯗꯤ ꯐꯤꯔꯣꯅ ꯌꯣꯝꯁꯤꯟꯈꯤꯕ ꯖꯒꯥꯗꯨ ꯂꯣꯏꯅ ꯉꯧꯋꯦ ꯑꯗꯨ ꯑꯩꯒꯤ ꯀꯣꯛꯇꯤ ꯈꯔ ꯑꯃꯨꯛ ꯑꯩꯒꯤ ꯀꯣꯛꯇꯤ ꯈꯔ ꯑꯃꯨꯛ ꯅꯨꯄꯤ ꯊꯤꯗꯦ ꯍꯥꯏꯕꯅꯦ ꯑꯩ ꯀꯥꯏꯔꯤꯒꯦ ꯅꯨꯄꯤ ꯊꯤꯔꯒ ꯅꯪꯉꯣꯟꯗ ꯀꯃꯥꯏꯅ ꯑꯣꯏꯔꯤꯁꯦ ꯍꯥ
ꯀꯣꯛꯒꯤ ꯋꯥꯔꯤꯕꯨꯗꯤ ꯌꯥꯏꯦ
ꯎꯝ ꯑꯩ ꯅꯨꯄꯤ ꯊꯤꯔꯒ ꯅꯪꯉꯥꯟꯗ ꯀꯃꯥꯏꯅ ꯋꯥꯔꯤ ꯁꯥꯟꯅꯗꯣꯏꯅꯣ ꯑꯩꯒꯤ ꯅꯨꯄꯤꯒ ꯑꯩꯒꯤ ꯅꯨꯄꯤꯅ ꯀꯦꯁ ꯄꯥꯟꯕꯤꯔꯗꯤ ꯑꯦ ꯅꯪ ꯅꯨꯄꯤ ꯑꯇꯣꯞꯄ ꯋꯥꯔꯤ ꯁꯥꯟꯅꯔꯦꯅ ꯂꯩꯁꯤꯗꯤ ꯄꯩꯁꯥꯧꯔ ꯅꯅ ꯈꯜꯂꯣ ꯅ ꯑꯣ ꯈꯜꯗꯣ ꯈꯟꯕꯪꯗꯦꯗ ꯅꯪꯁꯨ ꯀꯔꯤꯅꯣꯗ ꯑꯩ ꯁꯥꯎꯔꯛꯀꯅꯤꯀꯣ ꯎ ꯇꯝ ꯗꯨꯛ ꯇꯥ ꯃꯅ ꯉꯡꯀꯦ ꯇꯞꯇꯥꯥꯦꯀ ꯍꯜꯂꯣ ꯁꯤꯃꯤꯗ ꯍꯕ꯭ꯔꯣ
ꯇꯥꯏꯌꯦ ꯑꯗꯨ ꯑꯗꯨꯃꯥꯏꯅ ꯉꯥꯡꯉꯨ ꯍꯥꯏꯕ ꯋꯥꯅꯤꯅ
ꯑꯩꯗꯤ ꯇꯞꯅ ꯉꯥꯡꯕꯗ ꯅꯪꯅ ꯑꯩꯉꯣꯟꯗ ꯅꯨꯄꯥ ꯅꯠꯇ ꯅꯨꯄꯥ ꯅꯠꯇꯦ ꯅꯨꯄꯥ ꯅꯠꯇꯦ ꯅꯨꯄꯤ ꯊꯤꯔꯕꯅꯤ ꯍꯥꯏꯔꯗꯤ ꯅꯨꯡꯉꯥꯏꯇꯦꯕ ꯑꯩꯒꯤ ꯊꯝꯃꯣꯏꯁꯦ ꯑꯥꯁ ꯆꯥꯏꯌꯦꯦꯕꯀꯣ ꯇꯟꯈꯥꯏꯁꯦ ꯀꯥꯏꯈ꯭ꯔꯦꯕ
ꯑꯣ ꯅꯨꯡꯉꯥꯏꯇꯦꯗꯀꯣ
ꯌꯥꯝ ꯅꯨꯡꯉꯥꯏꯇꯦ ꯑꯩꯒꯤ ꯊꯝꯃꯣꯏꯁꯦ ꯄꯨꯔꯥ ꯀꯥꯏꯈ꯭ꯔꯦ ꯑꯗꯨꯒꯤ ꯑꯩꯒꯤ ꯊꯝꯃꯣꯏꯁꯦ ꯀꯅꯥꯅ ꯁꯨꯝꯕꯤꯔꯤꯅꯣ ꯅꯪꯅ ꯁꯨ ꯂꯥꯛꯑꯒ ꯁꯨꯝꯕꯤꯕ ꯉꯝꯃꯣꯏ
ꯁꯨꯝꯕꯤꯕ ꯉꯝꯃꯦ ꯀꯔꯤꯅꯣ ꯅꯪꯁꯨ ꯑꯗꯨꯃꯥꯏꯅꯗꯤ ꯉꯥꯡꯅꯨꯗ
ꯅꯪꯕꯨ ꯑꯗꯨꯝ ꯅꯨꯡꯁꯤꯅ ꯑꯩꯅ ꯋꯥꯔꯤ ꯁꯥꯟꯅꯔꯒ ꯅꯪꯗꯤ ꯑꯩꯕꯨ ꯅꯨꯡꯁꯤꯕꯁꯨ ꯑꯃꯠꯇ ꯐꯥꯎꯕꯤꯗꯦ
ꯍꯥꯎꯏꯍꯦ ꯅꯪꯖꯨ ꯈꯪꯗꯕꯩꯅꯦ ꯀꯔꯤꯅꯣ
ꯑꯣꯝ
ꯃꯣꯏꯁꯦ ꯌꯥꯝ ꯅꯨꯡꯉꯥꯏꯕ ꯃꯥꯜꯂꯤꯀꯣ
ꯍꯥꯥ
ꯅꯣꯏꯁꯤꯦ ꯌꯥꯝ ꯅꯨꯡꯉꯥꯏꯕ ꯃꯥꯜꯂꯤꯕ
ꯅꯨꯡꯉꯥꯏ ꯇꯦꯗ ꯋꯥꯗ ꯎꯝ ꯑꯁꯤꯁꯤꯒꯦ ꯁꯆ ꯌꯥꯎ ꯎꯝ ꯑꯩ ꯅꯪꯗꯟꯅ ꯅꯪꯒꯤ ꯅꯪꯒꯤ ꯐꯦꯕꯔꯥꯏꯠ ꯏꯟꯖꯥꯡ ꯀꯩꯅꯣ
ꯑꯩꯒꯤ ꯐꯦꯕꯣꯔꯥꯏꯠ ꯏꯟꯖꯥꯥꯡ ꯍꯥꯏꯕ
ꯎꯝ
ꯑꯩꯁꯦ
ꯑ ꯀꯩꯗꯣ ꯑ ꯁꯥꯗ ꯑꯣꯏ ꯁꯥ ꯑꯣꯏꯕ꯭ꯔꯥ ꯚꯦꯖꯤꯇꯦꯕꯜꯗ ꯑꯣꯏꯔꯥ ꯍꯥꯏꯕ꯭ꯔꯥ ꯀꯃꯥꯏ ꯀꯔꯝꯕ
ꯑ ꯅꯟ ꯕꯦꯁ ꯅꯟ ꯕꯦꯁꯇ ꯅꯠꯇꯕ ꯕꯦꯖꯤꯇꯔꯤꯌꯟꯗ
ꯑꯣ ꯑꯗꯨꯗꯤ ꯍꯪꯒꯥꯝ
ꯍꯪꯒꯥꯝꯀꯣ
ꯎꯝ ꯁꯥꯗꯗꯤ
ꯁꯥꯗꯗꯤ ꯑ ꯄꯣꯛ
ꯑꯣꯛ
ꯎꯝ
ꯎꯝ ꯑꯩꯉꯣꯟꯗꯗꯤ ꯍꯪꯉꯔꯣꯏꯗ꯭ꯔꯣ
ꯅꯪꯗꯤ ꯍꯪꯒꯦꯍꯦ ꯅꯪꯁꯨ ꯀꯥꯟꯅ ꯀꯥꯔꯤꯅꯣ
ꯍꯪꯉꯣ ꯑꯗꯨ ꯃꯀꯣꯛꯇꯩ ꯑꯃꯨꯛ ꯍꯪꯉꯣ ꯎꯝ ꯑꯩꯅ ꯍꯥꯏꯕꯗꯣ ꯅꯪꯒꯤ ꯑꯦꯕ꯭ꯔꯥꯏ ꯃꯀꯣꯛꯇ ꯑꯩꯅ ꯍꯪꯕꯗꯨꯒ ꯆꯞ ꯃꯥꯟꯅꯅ ꯑꯗꯨꯝ ꯅꯪꯁꯨ ꯍꯥꯡꯉꯛꯑꯣ
ꯑꯥꯏꯁ ꯀꯩꯅꯣꯅꯦ ꯅꯪꯒꯤ ꯐꯦꯕ꯭ꯔꯔꯥꯏꯗꯣ ꯀꯔꯤꯅꯣ
ꯌꯥꯗ꯭ꯔꯦ ꯅꯪ ꯑꯟ ꯁꯥꯗꯔꯥ ꯕꯤꯠ ꯑꯥ ꯏꯟꯖꯥꯡ ꯅꯥꯄꯤꯗꯔꯥ
ꯑ ꯑꯗꯣ ꯁꯥꯥꯗꯁꯨ ꯑꯃꯃꯝ ꯍꯥꯏ ꯍꯥꯏꯔꯛꯑꯣ
ꯁꯥꯗꯅ ꯁꯟꯁꯥ
ꯑꯣ
ꯁꯥ ꯌꯥꯎꯗꯕꯗꯨꯅ ꯎꯇꯤ
ꯑ ꯀꯃꯥꯏꯅ ꯇꯧꯏ
ꯌꯥꯔꯦꯀꯣ ꯑ
ꯎꯠꯇꯤ ꯑ ꯑ ꯑ ꯑ
ꯑꯇꯤ ꯈꯪꯕ꯭ꯔꯣ
ꯍꯪꯉꯦ ꯀꯩꯅꯩꯅꯣ ꯁꯤꯅ ꯅꯨꯄꯥꯖꯤꯅ
ꯑ ꯁꯤꯅ ꯄꯣꯠꯁꯤꯃꯥ ꯑꯃꯅꯤ ꯀꯨꯏꯅꯁꯤ
ꯀꯣꯏꯅꯁꯦ ꯏꯕꯥꯏ ꯀꯣꯏꯅꯁꯦ ꯀꯣꯏꯅꯔꯒ ꯀꯌꯥ ꯀꯥꯏ ꯀꯥꯏꯗꯅꯣ ꯀꯣꯏꯕ ꯆ ꯄꯨꯕꯤꯌꯨ ꯀꯩꯅꯣ ꯆꯥ ꯊꯛꯂꯒ ꯀꯩꯅꯣꯁꯤ ꯋꯥꯔꯤꯁꯨ ꯁꯥꯟꯅꯁꯦ
ꯑꯩꯒꯤ ꯅꯨꯄꯤ ꯑꯩꯒꯤ ꯅꯨꯄꯤ ꯎꯝ ꯑꯩꯒꯤ ꯅꯨꯄꯤꯗ ꯂꯨꯅ ꯇꯧꯕꯅꯦꯍꯦ ꯑꯩꯗꯤ ꯑꯩꯒꯤ ꯅꯨꯄꯤꯗꯤꯅꯦ ꯊꯨꯅ ꯇꯧꯕꯅꯦ ꯃꯥꯒꯤꯅꯦ ꯗ꯭ꯔꯦꯁ ꯂꯣꯏꯅꯃꯛꯅꯦ ꯑꯁ ꯂꯩꯕꯤꯕꯅꯦ
ꯎꯝ
ꯑꯩꯅ ꯀꯣꯏꯔꯝꯕ ꯅꯨꯄꯤꯗꯣ ꯅꯨꯨꯄꯥ ꯑꯇꯣꯞꯄꯗ ꯆꯦꯟꯈ꯭ꯔꯦꯕ
ꯑꯁꯗ
ꯂꯨꯍꯣꯡꯁꯤ ꯇꯧꯔꯒ ꯎꯝ ꯂꯨꯍꯣꯡꯁꯤ ꯇꯧꯔꯒ ꯅꯨꯄꯥ ꯑꯩꯅ ꯑꯩꯅ ꯃꯄꯥꯟꯗ ꯆꯠꯈ꯭ꯔꯤꯉꯩꯗ ꯅꯨꯄꯤ ꯑꯃꯗ ꯆꯦꯟꯈ꯭ꯔꯦ ꯑꯗꯨ ꯅꯨꯄꯤ ꯑꯃꯗ ꯆꯦꯟꯈ꯭ꯔꯦ ꯅꯨꯄꯥꯗ ꯍꯥꯏꯕꯅꯤ ꯅꯪꯁꯨ ꯀꯔꯦꯛꯁꯟ ꯇꯧꯔꯛꯑꯣꯅꯦ ꯑꯩ ꯑꯗꯨ ꯂꯥꯜꯂꯦ ꯍꯥꯏꯔꯛꯑꯣ ꯅꯪꯕꯨ ꯀꯔꯤꯅꯣ ꯑꯦ ꯌꯥꯔꯣꯏ ꯌꯥꯔꯣꯏ ꯌꯥꯔꯣꯏ ꯅꯪꯁꯨ ꯍꯥꯏꯒꯗꯕꯅꯦ
ꯑꯗꯣ ꯅꯪꯒꯤ ꯑꯗꯨ ꯃꯇꯝꯗ ꯅꯪꯒꯤ ꯊꯝꯃꯣꯏꯁꯦ
ꯑꯩꯒꯤ ꯊꯝꯃꯣꯏꯁꯦ ꯀꯥꯏꯔꯦ ꯑꯗꯨꯒꯤ ꯑꯩꯒꯤ ꯊꯝꯃꯣꯏꯁꯦ ꯂꯧꯊꯣꯛꯈ꯭ꯔꯦ ꯑꯩꯒꯤ ꯊꯃꯣꯏꯁꯦ ꯂꯧꯊꯣꯛꯑꯒ ꯑꯗꯨ ꯃꯤꯒꯤ ꯊꯝꯃꯣꯏꯃꯨꯛ ꯍꯥꯞꯆꯤꯜꯂꯦ
ꯑꯩꯒꯤ ꯊꯝꯃꯣꯏꯁꯦ ꯍꯧꯖꯤꯛ ꯑꯩꯒꯤ ꯊꯃꯣꯏꯁꯦ ꯑꯩꯒꯤ ꯑꯣꯏꯗ꯭ꯔꯦꯕ ꯃꯤꯒꯤ ꯑꯣꯏꯈ꯭ꯔꯦꯕ ꯑꯗꯨꯒꯤ
ꯃꯥꯅꯦ ꯃꯥ